ꯍꯜꯂꯣ ꯑꯩꯥꯏ ꯀꯩꯗꯧꯔꯝꯃꯤꯅꯣ
ꯑꯣ ꯑꯩ ꯌꯦꯟꯒꯤ ꯊꯕꯛ ꯇꯧꯔꯤꯌꯦ
ꯎꯝ ꯏꯆꯥ ꯏꯁꯤꯡ ꯎꯅꯔꯕꯣ
ꯆꯥꯛꯁꯤꯡꯁꯤ ꯎꯅꯔꯦ ꯉꯁꯤꯁꯦ ꯑꯩꯁꯦ ꯊꯧꯕꯜꯁꯦ ꯈꯔ ꯋꯥꯔꯨꯔꯤꯅꯦ ꯑꯗꯨꯒꯤ ꯑꯍꯥꯎꯕ ꯈꯔ ꯇꯧꯁꯦꯅ ꯌꯦꯟ ꯑꯃ ꯊꯣꯡꯉꯤ
ꯑꯗꯨꯒꯨꯝꯕ ꯍꯥꯎꯕꯒꯨꯝꯕ ꯊꯣꯡꯕꯗꯗꯤ ꯀꯧꯔꯛꯎꯅꯣ ꯚꯥꯏ ꯚꯥꯏ ꯚꯥꯏ ꯈꯤꯇꯪ ꯆꯥꯊꯣꯛꯑꯣ
ꯅ ꯆꯥꯈꯔꯕꯗꯤ ꯀꯩꯗꯣ
ꯌꯦꯟ ꯑꯦ ꯅꯪ ꯌꯦꯟ ꯍꯥꯏꯔꯒ ꯌꯦꯟꯁꯦ ꯅꯈꯨꯠꯇ ꯊꯣꯛꯑꯃꯤꯅꯦꯗ ꯋꯦꯗꯔꯒ ꯅꯨꯡꯉꯥꯏꯕꯁꯤꯗ ꯑꯃ ꯑꯗꯨꯝꯇꯥꯎ ꯍꯥꯠꯇꯣꯛ ꯆꯥꯊꯣꯛꯄꯤ ꯅꯈꯨꯠꯇ ꯊꯣꯛꯄ ꯄꯣꯠꯅꯤꯅ
ꯁꯤ ꯌꯦꯟ ꯌꯦ ꯌꯦ ꯉꯥꯛꯇ ꯉꯥꯏꯔꯕꯅꯦꯃꯤ
ꯑꯗꯣ ꯥꯏ ꯅꯪ ꯌꯦ ꯈꯝ ꯇ
ꯑꯁꯤ ꯌꯦꯟꯒꯤ ꯐꯥꯔꯝ ꯇꯧꯕ ꯌꯥꯝ ꯀꯥꯟꯅꯔꯕ ꯑꯣꯖꯥꯅꯤꯗ ꯑꯁꯤ ꯍꯥꯏꯗꯤ ꯅꯪꯅ ꯂꯥ ꯑꯃ ꯊꯥꯗꯔꯦ ꯑꯅꯤ ꯊꯥꯗꯔꯦꯅ ꯈꯜꯂꯁꯦꯕ ꯍꯥꯏꯗꯤ ꯑꯗꯨꯒ ꯇꯣꯡꯕꯁꯤ ꯁꯤꯗ ꯂꯥꯛꯈ ꯑꯃ ꯇꯣꯡꯕ ꯑꯅꯤ ꯇꯣꯡꯃꯥꯏꯅ ꯇꯧꯒꯦꯕ ꯑꯦ ꯅꯪ ꯇꯧꯔꯤꯉꯁꯨ ꯑꯗꯨ ꯍꯥꯏꯔꯛꯑꯣ ꯑꯩꯒꯤ ꯑꯗꯨꯝ ꯄꯤꯊꯔꯛꯀꯦꯕ ꯍꯪꯕ꯭ꯔꯥ ꯑꯍꯥꯟꯕ ꯍꯧꯕꯩꯗꯤ ꯑꯩ ꯑꯩꯒꯤ ꯌꯦꯟ ꯏꯁꯇꯣꯛ ꯏꯁꯇꯣꯛ ꯌꯥꯝ ꯂꯩꯔꯤꯕꯣ ꯃꯆꯥ ꯃꯆꯥ ꯉꯥꯅꯨ ꯃꯆꯥꯁꯨ ꯂꯩꯀꯣ ꯅꯪ ꯄꯥꯝꯃꯗꯤ ꯍꯥꯏꯔꯛꯑꯣ
ꯑꯗꯨꯅꯦ ꯑꯩꯁꯨ ꯍꯥꯏꯗꯤ ꯀ ꯁꯟꯒ ꯂꯣꯏꯔꯦꯀꯣ ꯑꯗꯨꯅ ꯍꯥꯏꯗꯤ ꯇꯧꯐꯝ ꯈꯪꯗꯕꯗꯣ ꯍꯥꯏꯗꯤ ꯏꯁꯥꯒꯤ ꯁꯦꯟ ꯊꯣꯛꯣꯛꯄ ꯌꯥꯕ ꯀꯩꯅꯣꯝꯃ ꯇꯧꯁꯤ ꯀꯩ ꯇꯧꯁꯤꯒꯦꯅ ꯁꯨꯝ ꯈꯟꯕꯗ ꯈꯨꯈꯣꯏ ꯃꯥꯅ ꯅꯪ ꯌꯦꯟ ꯂꯣꯏꯕ ꯈꯣꯠꯄꯩ ꯐꯥꯔꯝꯗꯁꯨꯥꯎꯅ ꯇꯧꯕꯅꯤ ꯈꯣꯠꯄꯅꯤ ꯑꯗꯨ ꯅꯪ ꯌꯦꯟ ꯂꯣꯏꯒꯦꯔꯥ ꯈꯣꯠꯀꯦꯔ ꯍꯪꯕ ꯑꯗꯨꯒꯤ ꯅꯪ ꯑꯩꯉꯣꯟꯗ ꯇꯥꯟꯅꯒꯦꯅ ꯀꯃꯥꯏ ꯀꯃꯥꯏꯅ ꯂꯣꯏꯒꯦ ꯍꯥꯏꯗꯤ ꯃꯆꯤꯟꯖꯥꯛ ꯊꯥꯛꯄꯒꯤ ꯃꯇꯝ ꯅꯨꯡꯇ ꯀꯃꯥꯏ ꯀꯃꯥꯏꯅ ꯍꯥꯏꯗꯤ ꯀꯩꯅꯣꯝꯃ ꯆꯪꯉꯤꯅꯤꯗꯅ
ꯎꯝ ꯎꯝ ꯑꯣ ꯑ ꯌꯥꯝ ꯐꯔꯕꯅꯤ ꯅꯪ ꯍꯥꯏꯗ ꯆ ꯆ ꯍꯧꯖꯤꯛ ꯁꯍꯧꯕ ꯍꯥꯏꯁꯤ ꯅꯪ ꯁꯤꯒꯨꯝꯕ ꯑꯃ ꯇꯧꯍꯧꯕꯁꯤ ꯌꯥꯝ ꯐꯔꯕꯅꯤꯀꯣ
ꯑꯗꯨꯅꯦ ꯍꯥꯏꯗꯤ
ꯌꯥ ꯃꯥꯅꯤ ꯃꯥꯅꯤ ꯇ ꯎꯝꯨꯏ ꯏꯥ
ꯏꯁꯥꯒꯤ ꯁꯤꯟꯐꯝ ꯑꯃ ꯄꯥꯏꯍꯧꯗ꯭ꯔꯒꯗꯤꯀꯣ ꯑꯣ ꯚꯥꯏꯅ ꯍꯥꯏꯐꯦꯠ ꯍꯥꯏꯗꯤ ꯇꯧꯒꯗꯕ ꯃꯑꯣꯡ ꯃꯇ ꯇꯧꯗꯣ ꯍꯥꯏꯗꯤ ꯁꯤꯗ ꯁꯤ ꯇꯧꯏ ꯁꯤꯅ ꯁꯤꯅꯤ ꯍꯥꯏꯕꯗꯣꯃ ꯍꯥꯏꯐꯦꯠꯇꯪ ꯚꯥꯏ ꯁꯪꯉꯒꯗꯤ ꯍꯥꯏꯕꯤꯔꯛꯀꯦꯔꯣ
ꯌꯦꯟꯗꯦ ꯍꯧꯖꯤꯛꯐꯥꯎꯒꯤꯗꯤ ꯑꯩꯁꯨ ꯍꯧꯖꯤꯛ ꯍꯧꯖꯤꯛꯁꯤ ꯌꯦ ꯟꯗ ꯂꯩꯕꯀꯣ ꯌꯦ ꯉꯥꯏꯁ ꯇ ꯌꯦꯟꯁꯤ ꯃꯥꯒꯤ ꯃꯆꯥꯛ ꯆꯥꯕ ꯃꯇꯝꯁꯤꯗ ꯌꯦꯟꯁꯤꯅ ꯀꯔꯤ ꯇꯧꯔꯤ ꯍꯥꯏ ꯌꯦꯟꯁꯤꯅ ꯅꯥꯜꯂꯤꯔꯤꯕ꯭ꯔꯥ ꯀꯔꯤ ꯀꯃꯥꯏ ꯃꯊꯤꯁꯦ ꯀꯃꯥꯏꯅ ꯐꯥꯏꯔꯤ ꯍꯥꯏꯕꯁꯤꯃ ꯌꯥꯝꯅ ꯐꯖꯅ ꯅꯩꯅꯕ ꯃꯊꯧ ꯇꯥꯏꯌꯦꯕ ꯍꯥꯏꯗꯤ ꯌꯦꯡꯁꯦ ꯐꯖꯅ ꯃꯥꯏ ꯄꯥꯛꯅ ꯂꯣꯏꯒꯦ ꯍꯥꯏꯕ ꯇꯥꯔꯒꯗꯤꯀꯣ ꯇꯥ ꯄꯖ ꯃꯥꯅꯤꯕ ꯌꯦ ꯃꯆꯤꯟꯖꯥꯛꯁꯤ ꯑꯩꯈꯣꯏꯅ ꯄꯛ ꯄꯏ ꯄꯤꯖꯕ ꯌꯥꯗꯦꯕꯪ ꯍꯧꯖꯤꯛ ꯃꯣꯏꯁꯦ ꯃꯊꯤ ꯐꯥꯏꯗꯕ ꯈꯣꯠꯄ ꯍꯧꯖꯤꯛꯁꯨ ꯌꯦ ꯅꯥꯕ ꯃꯇꯝꯅꯤꯅ ꯌꯥꯝꯅ ꯁꯤꯕ ꯑꯩꯒꯤꯁꯨ ꯍꯧꯖꯤꯛ ꯅꯨꯠ ꯅꯤꯐꯨ ꯌꯥꯡꯈꯩ ꯁꯤꯈ꯭ꯔꯕꯅꯦꯕ ꯍꯟꯗꯛꯁꯤꯗ ꯑꯃꯨꯛ ꯁꯣꯏꯗꯅ ꯖꯨꯅꯤ ꯟ ꯂꯤꯁꯤꯡ ꯌꯦꯟ ꯂꯤꯁꯤꯡꯃꯨꯛꯅꯦꯕ ꯈꯪꯕ꯭ꯔꯣ ꯑꯩꯅ ꯂꯧꯔꯤꯁꯤ ꯏꯁꯤꯡ ꯍꯖꯤꯟꯁꯤꯗ ꯐꯅꯌꯥꯝ ꯁꯤꯈ꯭ꯔꯕꯅꯦꯕ ꯍꯧꯖꯤꯛꯀꯤ ꯌꯦꯡꯕ ꯍꯧꯖꯤꯛꯁꯤ ꯂꯥꯏꯅꯥ ꯌꯥꯝ ꯂꯥꯛꯑꯦ ꯑꯗꯨꯅ ꯌꯦꯟꯁꯦ ꯌꯥꯝ ꯁꯤꯔ ꯌꯥꯗ꯭ꯔꯦ ꯅꯨꯡꯁꯥꯅꯒ ꯁꯥꯒꯠꯂꯛꯄꯅꯦ ꯅꯣꯡꯒ ꯆꯨꯕꯅꯦ ꯑꯁ ꯃꯊꯥ ꯌꯥꯝ ꯁꯥꯔꯕꯅꯦ ꯃꯤ
ꯏꯕꯥꯥꯏꯒꯤ ꯗꯛ ꯐꯥꯝꯗꯨꯗꯤ ꯀꯃꯥꯏꯅ ꯇꯧꯔꯤꯒꯦ
ꯑꯦ ꯗꯛꯀꯤꯗꯤ ꯌꯥꯝ ꯀꯥꯟꯅꯔꯦ ꯑ ꯉꯥꯅꯨꯒꯤꯗꯤ ꯁꯤꯕꯁꯨ ꯌꯥꯎꯗꯦ ꯑꯦ ꯑꯗꯨ ꯃꯥꯗꯤ ꯆꯥꯎꯕꯗꯤ ꯈꯔ ꯇꯞꯄꯤꯀꯣ
ꯑ
ꯍꯣꯏ ꯃꯅꯝꯒꯨꯝꯕ ꯑꯗꯨꯒꯨꯝꯕꯕꯨꯗꯤ ꯈꯔ ꯀꯜꯂꯤ ꯃꯣꯏꯁꯦ
ꯑꯗꯨꯒꯤꯗꯤ ꯑꯩꯈꯣꯏ ꯚꯥꯏꯒꯤꯗꯤ ꯀꯩꯁꯨ ꯅꯝꯗꯦꯗ ꯍꯥꯏꯗꯤ ꯚꯥꯏꯅ ꯁꯦꯡꯇꯣꯛ ꯆꯥꯝꯊꯣꯛꯄ ꯀꯩꯅꯣ ꯇꯧꯕ ꯀꯟꯕꯒꯤꯔ ꯀꯩ ꯀꯩꯗꯧꯕꯒꯤꯅꯣꯗꯤ ꯈꯪꯗ꯭ꯔꯦ ꯍꯥꯏꯗꯤ ꯑꯩꯅ ꯁꯨꯝ ꯆꯠꯂꯒ ꯌꯦꯡꯉꯨꯕꯗ ꯃꯤ ꯇꯒꯤꯗ ꯂꯣꯏꯕꯁꯤꯡꯗ ꯃꯔꯅꯝ ꯆꯦꯟꯕ ꯈꯣꯠꯄ ꯃꯌꯥꯝ ꯊꯦꯡꯅꯩ
ꯎꯝ ꯎꯝ ꯃꯥꯅꯤ ꯃꯥꯅꯤ ꯌꯦꯟ ꯑꯃꯥ ꯌꯦꯟ ꯑꯃ ꯑꯣꯏꯒꯦꯔꯥ ꯉꯥꯅꯨ ꯑꯃ ꯑꯣꯏꯒꯦꯔꯥ ꯃꯣꯏꯁꯦ ꯑꯍꯥꯟꯕꯗ ꯑꯩꯈꯣꯏꯅ ꯕꯤꯖꯤꯅꯦꯁ ꯑꯃ ꯇꯧꯔꯤꯕꯗ ꯃꯥꯏ ꯄꯥꯛꯅꯕ ꯍꯣꯠꯅꯕꯗ ꯂꯨ ꯅꯥꯟꯕ ꯍꯥꯏꯕꯁꯤ ꯊꯧ ꯇꯥꯏꯌꯦꯕ ꯂꯨ ꯅꯟꯕꯁꯤꯅ ꯍꯥꯏꯗꯤ ꯇꯤꯟ ꯀꯥꯡ ꯃꯣꯏꯁꯤ ꯑꯃꯔꯣꯝꯗ ꯌꯥꯝ ꯍꯥꯏꯖꯅꯤꯡ ꯑꯣꯏꯕ ꯑꯃ ꯃꯊꯧ ꯇꯥꯏꯌꯦꯕ
ꯎꯝ
ꯈꯣꯠꯄ ꯇꯧꯕꯖꯦ ꯃꯣꯏꯗꯤ ꯌꯥꯝ ꯆꯥꯟꯅꯗꯦꯑꯕ ꯑꯗꯨꯅꯅꯦꯕ ꯈꯪꯕ꯭ꯔꯥ ꯅꯥꯀꯟꯗꯣ ꯍꯦꯛꯇ ꯄꯨꯡꯆꯥꯏ ꯆꯥꯏꯗꯅ ꯃꯣꯠꯇꯅ ꯊꯝꯕ ꯌꯥꯗꯦꯕ ꯂꯨꯅ ꯅꯥꯟꯅ ꯍꯥꯏꯗꯤ ꯌꯦꯟ ꯑꯉꯥꯡ ꯑꯃ ꯁꯦꯟꯅꯝꯃꯒ ꯆꯞ ꯃꯥꯟꯅꯕꯒꯨꯝꯕꯅꯦꯕ ꯃꯣꯏꯁꯦ ꯑꯃꯔꯣꯝꯗꯗꯤ ꯑꯉꯥꯡꯁꯤ ꯀꯔꯤꯗ ꯁꯣꯏꯒꯗꯒꯦ ꯀꯔꯤ ꯆꯥꯔꯤ ꯀꯔꯤ ꯊꯛꯏ ꯀꯃꯥꯏꯅ ꯇꯧꯔꯤ ꯍꯥꯏꯗꯣ ꯃꯣꯏ ꯑꯉꯥꯡ ꯑꯗꯨꯗꯕꯨ ꯌꯦꯡꯒꯗꯧꯕ ꯃꯇꯝꯗ ꯀꯔꯤꯝꯇ ꯇꯧꯔꯝꯃꯤꯗꯅ ꯑꯗꯨꯅꯦꯕ ꯆꯞ ꯃꯥꯟꯅꯩ ꯅꯦꯕ ꯍꯥꯎꯕ
ꯑꯣ ꯚꯥꯏ
ꯍꯥꯏ ꯀꯃꯥꯏꯅꯥꯏ ꯑꯗꯨ ꯉꯥꯅꯨꯅꯥꯏꯪꯩꯅ ꯎ ꯍꯣꯏ ꯉꯥꯅꯨꯁꯦ ꯑꯩꯈꯣꯏꯅ ꯍꯥꯏꯗꯤꯀꯣ ꯌꯦꯟꯃꯥꯆꯤꯟꯖꯛ ꯁꫭꯏꯕꯩꯗꯤ ꯃꯌꯥꯝ ꯂꯩꯔꯦꯗꯅ ꯌꯦꯟꯃꯥꯖꯤꯟ ꯖꯛ ꯁꯦ ꯂꯦꯞꯇ ꯂꫭꯞꯇꯅ ꯊꯥ ꯈꯣꯠꯄ ꯇꯧꯔꯒꯗꯤ ꯅꯨꯃꯤꯠ ꯌꯥꯝꯗ꯭ꯔꯕꯗ ꯅꯨꯃꯤꯠ ꯅꯤꯐꯨꯃꯥꯊꯣꯏ ꯑꯗꯨꯃꯨꯛꯀꯤ ꯃꯅꯨꯡꯗ ꯑꯗꯨꯝ ꯊꯥꯕ ꯌꯥꯏꯑꯕ ꯌꯦꯟꯒꯨꯝꯕ ꯍꯥꯏꯖꯤꯗꯤ ꯉꯥꯅꯨꯁꯤꯅ ꯑꯃꯨꯛ ꯛꯇꯪꯗꯤ ꯀꯨꯏꯔꯦ ꯃꯔꯣꯏꯗꯤ ꯃꯆꯤꯟ ꯆꯥꯛ ꯊꯥ ꯈꯣꯠ ꯇꯧꯔꯒꯁꯨ ꯉꯥꯏ ꯇ ꯃꯥꯏ ꯇꯧꯋꯤ ꯃꫭꯏꯖꯦ
ꯎꯝ ꯑꯗꯣ ꯑꯩꯈꯣꯏ ꯚꯥꯏꯒꯤ ꯍꯧꯖꯤꯛ ꯂꯣꯏꯔꯛꯏꯁꯤꯅ ꯍꯥꯏꯗꯤ ꯊꯥ ꯀꯌꯥ ꯁꯨꯔꯦ ꯑꯗꯨꯒ ꯀꯃꯥꯏꯅ ꯀꯔꯝꯕ ꯃꯇꯝꯗ ꯍꯥꯏꯗꯤ ꯃꯥꯒꯤ ꯃꯥꯔꯀꯦꯇꯤꯡꯁꯦ ꯃꯥꯔꯀꯦꯇꯤꯡꯒꯤ ꯀꯩꯅꯣꯁꯤꯅ ꯅꯪ ꯀꯃꯥꯏꯅ ꯇꯧꯋꯤ ꯍꯥꯏꯕꯗꯣ ꯑꯃ ꯍꯥꯏꯐꯦꯠꯇꯪ
ꯒꯤ ꯑꯩꯒꯤ ꯑꯣꯏꯅꯗꯤ ꯍꯥꯏꯗꯤ ꯌꯦꯟꯁꯦ ꯑꯃ ꯑꯅꯤ ꯀꯩ ꯑꯃ ꯂꯣꯏꯕꯗꯣ ꯅꯠꯇꯕꯅꯤꯅ ꯍꯥꯏꯗꯤ ꯃꯆꯣꯡ ꯃꯥꯒꯤ ꯕꯦꯠꯁꯦ ꯃꯊꯪ ꯃꯊꯪ ꯃꯊꯪ ꯃꯌꯥꯝ ꯂꯩꯔꯤꯑꯕ ꯃꯊꯪ ꯃꯊꯪ ꯕꯦꯁ ꯃꯌꯥꯝ ꯂꯩꯕꯅꯤꯅ ꯍꯥꯏꯗꯤ ꯑꯗꯨ ꯅꯨꯃꯤꯠꯇ ꯑꯗꯨ ꯊꯥꯈꯤꯕ ꯑꯗꯨ ꯅꯨꯃꯤꯠꯇ ꯑꯗꯨ ꯊꯥꯕ ꯑꯩꯅ ꯍꯧꯖꯤꯛ ꯌꯦꯟ ꯂꯩꯔꯤꯁꯤꯁꯨ ꯕꯦꯁ ꯑꯅꯤ ꯑꯍꯨꯝꯅꯦꯕ ꯃꯆꯥ ꯑꯄꯤꯛꯄ ꯑꯃꯁꯨ ꯂꯩꯔꯦ ꯈꯤꯇꯪ ꯆꯥꯎꯈꯠꯄ ꯑꯃꯁꯨ ꯂꯩꯔꯦ ꯊꯥꯕ ꯌꯥꯕ ꯑꯃꯁꯨ ꯂꯩ ꯂꯩꯔꯦ ꯑꯗꯒꯤ ꯇꯣꯉꯥꯟꯅ ꯑꯩꯈꯣꯏ ꯂꯣꯀꯦꯜ ꯑꯣꯏ ꯂꯧꯕ ꯈꯣꯠꯄ ꯄ ꯌꯥꯕꯒꯤ ꯑꯔꯤꯕꯗꯨ ꯈꯜꯁꯨ ꯂꯩꯔꯤꯑꯕ ꯑꯗꯨꯃꯥꯏꯅ ꯇꯧꯔꯒ ꯌꯦꯟꯁꯦ ꯂꯣꯏꯔ ꯑꯗꯨꯅ ꯑꯁ ꯑꯃꯔꯣꯝꯗꯅꯤ ꯃꯁꯤ ꯌꯥꯝ ꯋꯥꯕ ꯊꯕꯛꯅꯤꯗ
ꯎꯝ ꯍꯥꯏꯗꯤ ꯃꯥꯔꯀꯦꯇꯤꯡꯗꯤ ꯀꯃꯥꯏꯅ ꯇꯧꯋꯤ ꯑꯗꯨꯝ ꯃꯥꯔꯀꯦꯇꯤꯡꯒꯤ ꯅꯨꯡꯉꯥꯏꯕ꯭ꯔꯥ ꯅꯠꯇ꯭ꯔꯒꯅ ꯀꯃꯥꯏꯅ ꯇꯧꯋꯕ
ꯑꯣ ꯃꯥꯔꯀꯦꯇꯤꯡꯗꯤ ꯀꯩꯅꯣ ꯇꯧꯋ ꯍꯥꯏꯗꯤ ꯌꯦꯟꯒꯤꯗꯤ ꯍꯧꯆꯤ ꯂꯥꯟ ꯇꯧꯕꯅꯤꯅ ꯌꯦꯟ ꯄꯣꯠꯆ ꯆꯩꯗꯨ ꯄꯨꯊꯣꯛ ꯄꯨꯁꯤꯟ ꯇꯧꯕ ꯍꯥꯏꯕ ꯑꯃꯁꯁꯨ ꯂꯩꯕꯅꯤꯅꯀꯣ ꯍꯥꯏꯗꯤ ꯑꯃꯨꯛꯁꯨ ꯇꯥꯛꯉꯛꯀꯅꯤ ꯁꯣꯟꯊꯔꯅꯤ ꯑꯗꯨꯅꯁꯨ ꯌꯦꯟꯁꯦ ꯍꯥꯏꯗꯤ ꯑꯩꯈꯣꯏꯗꯁꯨ ꯕꯤꯖꯤꯅꯦꯁ ꯇꯧꯔꯤꯕ ꯑꯩꯈꯣꯏꯗꯁꯨ ꯈꯔ ꯃꯥꯡꯕ ꯈꯔ ꯇꯣꯡꯕ ꯑꯗꯨꯝ ꯌꯥꯎꯗꯕꯗ ꯦ ꯑꯗꯨꯁꯨ ꯑꯗꯨꯝ ꯌꯥꯎꯔꯤꯕꯅꯤ ꯍꯥꯏ
ꯍꯥꯏꯗꯤ
ꯍꯥꯏꯗꯤ ꯑꯃꯨꯛꯁꯨ ꯇꯣꯡꯉꯦ ꯑꯃꯨꯛꯁꯨ ꯃꯥꯡꯉ ꯍꯥꯏꯗꯤ ꯀꯣꯐꯤꯠ ꯉꯥꯛꯇ ꯎꯕ ꯌꯥꯔꯦ ꯍꯥꯏꯖꯔꯤꯕ ꯑꯗꯨꯅꯤ ꯇꯧꯔꯤꯁꯦ ꯑꯗꯨ ꯌꯦꯟ ꯆꯤꯡꯕ ꯌꯦꯟ ꯆꯤꯡꯕ ꯂꯥꯛꯑꯣ ꯈꯣꯠꯂꯣ ꯍꯥꯏꯔꯤꯕꯁꯤꯁꯨ ꯐꯣꯟ ꯈꯔ ꯄꯥꯏꯔꯛꯇꯕꯒꯨꯝꯕ ꯑꯗꯨ ꯌꯦꯟꯁꯦ ꯌꯥꯝ ꯃꯥꯡꯕ ꯌꯥꯎꯋꯦꯕ ꯑꯗꯨꯃꯥꯏꯅ ꯇꯧꯔꯒ ꯍꯥꯏꯗꯤ ꯣꯁꯤꯅ ꯀꯌꯥ ꯀꯃꯥꯏꯅ ꯊꯥꯕ ꯀꯌꯥ ꯀꯃꯥꯏꯅ ꯇꯧꯕ ꯍꯥꯏꯕꯗꯃ ꯌꯦꯟꯁꯦ ꯍꯥꯏꯗꯤ ꯑꯩꯒꯤꯁꯨ ꯗꯨꯀꯥꯟ ꯑꯥꯎꯠꯂꯦꯠ ꯑꯃꯁꯨ ꯂꯩꯖꯩꯌꯦꯕꯀꯣ ꯑ ꯃꯤ ꯃꯣꯟ ꯂꯧ ꯈꯣꯠ ꯇꯧꯗꯕꯗꯤ ꯑ ꯁꯥꯥꯒꯤꯒꯤ ꯑꯗꯨꯅ ꯇꯧꯔꯒ ꯁꯦꯝꯕ ꯑꯃ ꯌꯣꯟꯕ ꯑꯃ ꯇꯧꯕ ꯑꯗꯨꯗꯤ ꯌꯥꯝ ꯐꯩ ꯑꯗꯨꯗꯤꯗꯤ ꯑꯗꯨ ꯃꯌꯥꯝꯒꯗꯤꯀꯗꯤ ꯈꯔ ꯃꯥꯟꯅꯗ꯭ꯔꯦ ꯑꯩꯁꯨ ꯑꯗꯨꯝ ꯈꯔ ꯍꯣꯡꯉꯦꯕ ꯇꯨ ꯍꯟꯗ꯭ꯔꯦꯠ ꯑꯗꯨꯋꯥꯏ ꯑꯦꯔꯤꯌꯥꯗꯣ ꯑꯗꯨꯝ ꯄꯤꯌꯦ ꯑꯗꯨꯒ ꯀꯩꯅꯣꯗ ꯑꯩꯒꯤ ꯑꯥꯎꯠꯂꯦꯠ ꯇꯗ ꯑꯗꯨꯒ ꯀꯩꯅꯣꯗꯒꯗꯤ ꯑꯗꯨꯝ ꯂꯧꯕꯗꯒꯗꯤ ꯂꯨꯄꯥ ꯋꯥꯟ ꯁꯤꯛꯁꯇꯤ ꯁꯚꯦꯟꯇꯤ ꯑꯗꯨꯝ ꯂꯧꯋꯦꯕꯀꯣ ꯗ꯭ꯔꯦꯁꯇ ꯂꯥꯛꯄ ꯗ꯭ꯔꯦꯁ ꯈꯛꯁꯦ ꯑꯗꯨꯃꯥꯏꯅ ꯇꯧꯋꯦ ꯃꯣꯏꯁꯦ ꯌꯦꯔꯨꯝꯁꯨ ꯑꯗꯨꯝ ꯂꯩꯅꯤꯀꯣ ꯑꯗꯨꯥꯏ ꯑꯇꯩꯒꯤꯔꯣꯝꯁꯨ ꯑꯗꯨꯝ ꯀꯣꯛꯑꯦꯕ ꯍꯥꯏꯗꯤ ꯌꯦꯔꯨꯝꯒꯤ ꯌꯦꯟꯁꯨ ꯂꯣꯏ ꯂꯩꯌꯦꯕ ꯑꯩꯒꯤ ꯈꯪꯕ꯭ꯔ ꯑꯗꯨꯅ ꯌꯨꯝꯁꯨ ꯑꯗꯨꯝ ꯊꯥꯔꯤꯕꯅꯦ ꯅꯣꯡꯃꯒꯤ ꯑꯗꯨꯝ ꯌꯥꯡꯈꯩ ꯀꯣꯝꯕ ꯌꯥꯎꯔꯤꯕꯅꯤ ꯑꯗꯨꯅ ꯌꯥꯝ ꯅꯨꯡꯉꯥꯏ ꯍꯥꯏꯇꯥꯔꯦ ꯑꯃ ꯌꯥꯝ ꯃꯅꯨꯡ ꯋꯥꯕ ꯃꯣꯏꯁꯦ ꯍꯥꯏꯗꯤ ꯃꯣꯏ ꯁꯦꯟꯅꯕ
ꯑ ꯑꯩꯅ ꯉꯍꯥꯟ ꯂꯥꯛꯑꯝꯕ ꯑꯗꯨꯅ ꯗꯛ ꯐꯥꯝ ꯑꯣꯏꯕ ꯑꯩꯗꯤ ꯌꯦꯟꯒꯤꯁꯨ ꯑꯗꯨ ꯌꯥꯝ ꯆꯥꯎꯅ ꯇꯧꯋꯤꯗꯨ ꯈꯪꯗꯕ ꯑꯩ ꯑꯝꯇꯪ ꯂꯥꯛꯑꯒ ꯚꯥꯏꯒꯤꯗ ꯑꯝꯇꯪ ꯂꯥꯛꯑꯒ ꯌꯦꯡꯅꯤꯡꯕꯅꯦ ꯚꯥꯏꯒꯤ ꯀꯩ ꯀꯃꯥꯏ ꯀꯩꯀꯩ ꯁꯤꯖꯤꯟꯅꯩ ꯀꯩꯀꯩ ꯇꯧꯋꯤ
ꯀꯃꯥꯥꯏ ꯀꯩ ꯀꯩ ꯁꯤꯖꯤꯟꯅꯩ ꯀꯩꯀꯩ
ꯏꯁꯤꯡꯒꯤ ꯁꯤꯁꯇꯦꯝ
ꯍꯣꯏ ꯂꯥꯛꯑꯣ ꯌꯥꯏ ꯑ
ꯀꯩꯝ ꯈꯪꯗ꯭ꯔꯤꯕꯅꯤ ꯑꯗꯨ
ꯀꯦꯝ ꯈꯪꯗ꯭ꯔꯤꯕꯅꯤꯗꯗꯤ ꯕꯥꯏ ꯍꯣꯏꯅ ꯑꯃꯨꯛ ꯆꯍꯤ ꯑꯅꯤꯃꯨꯛ ꯃꯔꯤ ꯃꯉꯥ ꯂꯣꯏꯈꯠꯂꯛꯑꯕꯅꯤꯅ ꯑꯦꯛꯁꯄꯤꯔꯦꯟꯁꯇꯣ ꯂꯩꯔꯝꯃꯅꯦꯕ ꯑꯩꯅ ꯑꯃꯨꯛ ꯀꯦꯝꯇ ꯈꯪ
ꯍꯤꯔꯝꯁꯤꯗꯗꯤ ꯑꯗꯨꯅ
ꯀꯩꯅꯣꯁꯨ ꯇꯧꯋꯦꯅꯪ ꯄꯗ ꯅꯪꯅ ꯊꯥꯡꯒꯩ ꯁꯦꯡꯅ ꯁꯤꯒꯤ ꯂꯝꯁꯤꯗ ꯆꯪꯒꯦ ꯍꯥꯏꯕ ꯇꯥꯔꯒꯗꯤꯀꯣ ꯑꯍꯥꯟꯕꯗ ꯑꯩꯅ ꯍꯥꯏꯌꯣ ꯍꯥꯏꯔꯒꯗꯤ ꯇꯣꯉꯥꯟꯕ ꯀꯣꯔꯁ ꯑꯃꯁꯨ ꯂꯩꯌꯦꯕ ꯍꯥꯏꯗꯤ ꯌꯦꯟ ꯍꯥꯏꯗꯤ ꯊꯕꯛ ꯍꯧꯖꯤꯛ ꯍꯧꯖꯤꯛ ꯃꯇꯝꯗꯗꯤ ꯈꯣꯏ ꯂꯣꯏꯕ ꯍꯦꯛ ꯍꯣꯇꯤ ꯀꯆꯔ ꯑꯣꯏꯒꯦꯔꯥ ꯑꯃ ꯑꯣꯏꯒꯦꯔꯥ ꯇꯝꯕ ꯍꯥꯏꯕ ꯑꯃ ꯀꯣꯔꯁ ꯂꯣꯏ ꯇꯧꯅꯩꯗꯅ ꯑꯗꯨꯃꯥꯏꯅ ꯇꯧꯗꯅ ꯑꯈꯣꯏ ꯄꯣꯠꯇ꯭ꯔꯤꯒꯤ ꯑꯣꯏꯅꯁꯨ ꯀꯣꯔꯁ ꯄꯤꯌꯦꯕ ꯑꯈꯣꯏꯒꯤ ꯑꯈꯣꯏ ꯃꯌꯥꯝ ꯍꯥꯏꯗꯤ ꯃꯌꯥꯝꯁꯤꯅꯀꯣ ꯌꯦꯟꯁꯤ ꯀꯃꯥꯏꯅ ꯂꯣꯏꯔꯛꯀꯅꯤ ꯀꯃꯥꯏꯅ ꯇꯧꯒꯅꯤ ꯈꯣꯠꯀꯅꯤ ꯍꯥꯏꯕꯒꯤ ꯅꯤꯌꯣꯝꯗꯣ ꯃꯆꯤꯆꯥꯛꯁꯤ ꯀꯔꯤ ꯄꯤꯖꯒꯅꯤ ꯀꯔꯝꯕ ꯃꯇꯝꯗ ꯊꯥꯒꯅꯤ ꯈꯣꯠ ꯀꯅꯤ ꯍꯥꯏꯕꯒꯤ ꯕꯦꯁ ꯑꯝꯗ ꯑꯗꯨꯝ ꯇꯧꯋꯦ ꯑꯗꯨꯗ ꯅꯪ ꯌꯥꯔꯒꯗꯤ ꯑꯗꯨꯝ ꯌꯥꯎꯕ ꯑꯗꯨꯝ ꯌꯥꯏꯌꯦꯕꯀꯣ
ꯑꯥ ꯑꯥ
ꯃꯇꯝ ꯑꯗꯨꯝ ꯍꯥꯏꯔꯛꯀꯦꯕ ꯅꯪꯅ ꯁꯤꯒꯤ ꯂꯥꯏꯟꯗꯣ ꯆꯪꯅꯤꯡꯉꯒꯗꯤꯀꯣ ꯑꯗꯨꯝ ꯇꯥꯟꯅꯁꯤ ꯌꯥꯅꯤꯕ
ꯍꯣꯍꯣꯏ ꯑꯗꯨꯗꯤꯕꯥꯥꯏ ꯥꯕꯥꯏꯖꯨ ꯆꯥꯛ
ꯚꯥꯏꯗꯨ ꯆꯥꯛꯇꯣ ꯄꯣꯊꯥꯕꯤꯔꯣ ꯑꯩꯗꯣ ꯍꯌꯦꯡꯗꯣ ꯂꯥꯛꯆꯔꯒ ꯚꯥꯏꯒ ꯑꯇꯪ ꯇꯧꯔꯁꯤꯅꯦ ꯚꯥꯏ ꯍꯣꯏ ꯂꯥꯛꯑꯣ ꯂꯥꯛꯑꯣ ꯚꯥꯏ ꯑꯗꯨꯗꯤ ꯊꯝꯃꯒꯦ ꯚꯥꯏ